ꯇꯥꯞ
ꯇꯥꯏꯌꯦ
ꯑꯣ ꯑꯗꯨꯅꯦꯕ ꯏꯕꯥꯅꯤꯒꯤꯁꯤꯗꯤ ꯑꯗꯨꯝ ꯇꯧꯕ ꯅꯨꯡꯉꯥꯏꯌꯦ
ꯑꯣ ꯃꯤ ꯑꯇꯩꯗꯤ ꯅꯨꯡꯉꯥꯏꯇꯕ꯭ꯔꯣ
ꯃꯤ ꯑꯇꯩꯒꯤꯗꯤ ꯎꯝ ꯈꯔ ꯅꯨꯡꯉꯥꯏꯇꯕꯕꯨꯁꯨ ꯌꯥꯎ ꯑꯌꯨꯛꯇꯗꯤ ꯑꯗꯨꯝ ꯅꯨꯡꯉꯥꯏꯌꯦꯗ
ꯏꯕꯥꯅꯤꯒꯤꯗꯤ ꯑꯗꯨꯝ ꯌꯥꯕꯅꯦ
ꯌꯥꯏ ꯍꯣꯏ
ꯄꯥꯝꯕꯒꯤꯔ ꯈꯪꯗꯦ ꯏꯕꯥꯥꯅꯤ ꯍꯨꯖꯤꯛ ꯋꯥꯔꯤ ꯅꯨꯡꯉꯥꯏꯕ꯭ꯔꯥ
ꯑꯣꯏꯔꯝꯅꯤ ꯍꯣꯏ ꯈꯪꯗꯦ ꯉꯔꯥꯡꯒꯤꯗꯨꯗꯤ ꯐꯖꯅ ꯁꯥꯟꯅꯔꯦꯍꯦ ꯚꯨꯠꯀꯤ ꯇꯨꯝꯃ ꯇꯨꯝꯗꯕꯒꯤꯀꯣ ꯑꯁ ꯌꯥꯝ ꯋꯥꯏꯑ ꯃꯤꯠꯀꯁꯦ ꯌꯥꯝ ꯅꯥꯏ
ꯋꯥꯔꯤ ꯂꯣꯏꯔꯁꯨ ꯊꯝꯅꯤꯡꯗꯕꯗꯣ ꯃꯣꯏꯗꯤ
ꯑꯗꯨꯅꯦ ꯑꯩꯁꯨ ꯐꯣꯟꯗꯣ ꯀꯩꯅꯣ ꯃꯨꯠꯊꯗꯕꯅꯤꯅꯀꯣ ꯇꯨꯝꯕꯗꯨ ꯌꯥꯗꯦꯕ ꯑꯗꯨꯒꯤ ꯉꯁꯤ ꯀꯥꯏ ꯆꯠꯀꯦꯔꯣ
ꯍꯜꯂꯛꯏꯅꯦ ꯅꯣꯡ ꯆꯨꯕꯒꯤ ꯅꯣꯡ ꯆꯨꯗ꯭ꯔꯣ ꯅꯣꯏꯗꯗꯤ
ꯆꯨꯗ ꯍꯧꯖꯤꯛꯇꯤ ꯆꯨꯗꯦ ꯑꯗꯨ ꯑꯣꯏꯔꯁꯨ ꯅꯨꯡꯁꯥꯗꯤ ꯊꯣꯛꯇꯦꯕ
ꯁꯤꯗꯗꯤ ꯅꯣꯡ ꯆꯨꯑꯦ
ꯍꯧꯖꯤꯛꯂꯣ
ꯍꯣꯏ
ꯑꯁ ꯅꯨꯡꯉꯥꯏꯅꯦ
ꯀꯟꯅꯗꯤ ꯅꯠꯇꯦ ꯑꯗꯨ ꯃꯄꯥꯟ ꯊꯣꯛꯑꯗꯤ ꯆꯣꯠꯂꯤ ꯆꯣꯠꯀꯅꯤ
ꯑꯣ
ꯅꯣꯡ ꯆꯨꯔꯁꯨ ꯂꯩꯏꯗꯅ ꯆꯣꯠꯇꯕ ꯃꯇꯝꯁꯨ
ꯍꯣꯏ ꯍꯣꯏ ꯑꯗꯨꯃꯥꯏꯅ ꯇꯧꯋꯤ ꯅꯣꯡ ꯆꯨꯕꯅ ꯅꯣꯡ ꯆꯨꯁꯨ ꯆꯨꯗꯕ ꯅꯨꯡꯁꯥꯁꯨ ꯁꯥꯗꯕ ꯑꯗꯨꯅ ꯄꯥꯝꯃꯦ
ꯍꯣꯏ
ꯑꯗꯨꯅ ꯐꯩꯌꯦꯕ
ꯑꯗꯨꯒꯨꯝꯕ ꯅꯨꯃꯤꯠꯇꯨꯁꯨ ꯑꯃꯨꯛ ꯍꯦꯟꯅ ꯁꯥꯕꯅꯤ
ꯑ ꯁꯥꯕ ꯅꯨꯃꯤꯠꯁꯨ ꯂꯩ ꯍꯣꯏ ꯑꯗꯨꯒꯨꯝꯕ ꯅꯨꯡꯁꯥ ꯊꯣꯛꯇꯕ ꯃꯇꯝꯗꯗꯤ ꯊꯕꯛ ꯁꯨꯕꯁꯨ ꯅꯨꯡꯉꯥꯏꯗꯅ
ꯍꯣꯏ ꯅꯨꯡꯁꯠ ꯁꯤꯠꯂꯒꯀꯣ
ꯎꯝ ꯊꯕꯛ ꯁꯨꯕꯗꯣ ꯌꯥꯝ ꯅꯨꯡꯉꯥꯏꯇꯦꯕ ꯋꯥꯁꯨ ꯋꯥꯏꯑꯦꯕ ꯍꯨꯃꯥꯡꯁꯨ ꯌꯥꯝ ꯊꯣꯛꯑꯦꯕ
ꯎꯝ
ꯉꯔꯥꯡ ꯌꯦꯔꯨꯝ ꯂꯩꯔꯛꯄꯁꯦ ꯂꯣꯏꯅ ꯄꯨꯝꯕ ꯋꯥꯅꯤꯗ ꯑꯩ ꯌꯥꯝ ꯁꯥꯎꯅꯤꯡꯉꯤ
ꯌꯦꯃꯤ ꯌꯥꯗ꯭ꯔꯣ ꯅꯨ ꯁꯣ
ꯃꯤꯉꯣꯟꯗ ꯇꯞꯄꯅꯦꯕ ꯑꯗꯨ ꯌꯦꯡꯗꯕꯖꯥꯠꯂꯥ ꯈꯪꯗꯦ ꯆꯥꯕ ꯌꯥꯝ ꯍꯥꯎꯇꯦ ꯂꯣꯏꯅ ꯀꯩꯅꯣ ꯇꯧꯋꯦꯕ ꯍꯣꯌ ꯌꯥꯝ ꯁꯥꯎꯅꯤꯡꯉꯦ ꯑꯗꯨꯅꯦ ꯃꯃꯜꯁꯨ ꯇꯥꯡꯉꯦ ꯍꯥꯎꯁꯨ ꯍꯥꯎꯇꯕ
ꯑꯃꯗ ꯂꯨꯄꯥ ꯇꯔꯥꯔꯦ ꯀꯩꯅꯣ ꯇꯧꯕꯗꯣ ꯑꯃꯗ ꯂꯨꯄꯥ ꯇꯔꯥ ꯑꯣꯏꯕ꯭ꯔꯥ ꯅꯣꯏꯗꯨꯁꯨ
ꯎꯝ ꯑꯣꯏꯌꯦꯦ ꯁꯦꯠꯇ ꯆꯅꯤ ꯍꯨꯝꯐꯨ ꯌꯧꯔꯦ ꯅꯣꯏ ꯑꯗꯨꯗꯤ
ꯁꯤꯦꯁꯣ ꯃꯥꯏ ꯇꯕꯣꯏ
ꯉꯔꯥꯡꯗꯣ ꯏꯃꯥꯟꯅꯕꯤꯗꯣ ꯇꯝꯄꯥꯛꯇ ꯂꯩꯌꯦꯦꯕꯀꯣ ꯃꯥꯗꯣ ꯌꯦꯔꯨꯝꯗꯣ ꯁꯦꯠ ꯑꯃ ꯂꯩꯕ ꯆꯠꯂꯦ ꯍꯥꯏꯌꯦ ꯂꯩꯕ ꯆꯠꯄ ꯃꯇꯝꯗ ꯃꯃꯥꯟꯅꯕꯤ ꯌꯦꯟꯅꯩ ꯍꯥꯏꯕꯀꯣ ꯇꯪꯈꯥꯏ ꯇꯪ ꯌꯦꯟꯕ ꯃꯇꯝꯗ ꯌꯦꯔꯨꯝꯗꯣ ꯁꯨꯔꯝꯗꯦ ꯍꯥꯏꯌꯦ
ꯃꯣꯏꯁꯨ ꯌꯦꯡꯕ ꯌꯥꯗ꯭ꯔꯣ
ꯈꯪꯗꯦ ꯇꯔꯨꯛ ꯋꯥꯠꯂꯦ ꯍꯥꯏꯌꯦꯌꯦ ꯔꯨꯝꯗꯣ
ꯃꯣꯁꯨ ꯌꯦꯡꯒꯦꯗꯤ ꯈꯟꯗꯦ
ꯌꯦꯡꯗꯕ ꯃꯥꯜꯂꯦ ꯗꯨꯀꯥꯟ ꯃꯤꯅꯗꯤ ꯁꯦꯠ ꯑꯗꯨꯝ ꯁꯦꯠ ꯑꯃ ꯄꯤꯔꯣ ꯍꯥꯏꯔꯗꯤ ꯑꯗꯨꯝ ꯁꯨꯅ ꯄꯤꯌꯦꯗꯅꯀꯣ
ꯍꯣꯏ
ꯃꯣꯏꯗꯤ ꯄꯤꯗꯕ ꯃꯥꯜꯂꯦꯕ ꯑꯗꯨꯒꯤ ꯃꯣꯏꯗ ꯑꯃꯨꯛ ꯍꯟꯅ ꯂꯧꯔꯔꯣꯏ ꯑꯗꯣ ꯃꯥ ꯍꯥꯏꯕꯒꯤ ꯑꯩꯁꯨ ꯅꯨꯡꯗꯥꯡꯗ ꯍꯧꯒꯠꯂꯒ ꯑꯩꯒꯤ ꯑꯩꯈꯣꯏ ꯌꯦꯔꯨꯝ ꯂꯩꯔꯛꯄꯗꯣ ꯑꯩꯁꯨ ꯎꯝ ꯃꯁꯤꯡꯗꯣ ꯊꯤꯕꯅꯦ ꯍꯧꯒꯠꯂꯒ ꯁꯨꯔꯝꯗ꯭ꯔꯗꯤ ꯌꯥꯏꯅꯨꯀꯣ ꯅꯨꯡꯉꯥꯏꯇꯦ ꯑꯗꯨꯅ ꯄꯩꯁꯥ ꯌꯥꯝ ꯇꯥꯡꯅ ꯂꯩꯔꯕꯀꯣ ꯑꯗꯨꯃꯥꯏꯅ ꯇꯧꯕꯗꯤ ꯅꯨꯡꯉꯥꯏꯇꯦꯕ ꯑꯩꯁꯨ
ꯃꯤ ꯈꯨꯗꯅ ꯇꯗꯅ
ꯎꯝ ꯀꯥꯎꯕ꯭ꯔꯗꯤ ꯈꯪꯗꯦ ꯃꯣꯏꯗꯣ ꯆꯂꯥꯛ ꯇꯧꯕ꯭ꯔꯥ ꯀꯥꯎꯕ꯭ꯔꯗꯤ ꯈꯪꯗꯦ ꯃꯣꯏ
ꯀꯥꯎꯕꯗꯤ ꯑꯣꯏꯔꯝꯅꯤ
ꯈꯪꯗꯦꯕ ꯀꯩ ꯏꯟꯁꯥꯡ ꯊꯣꯡꯒꯦ ꯅꯣꯏꯗꯤ
ꯑꯩꯈꯣꯏ ꯉꯁꯤ ꯑꯂꯨꯒ ꯀꯩꯅꯣ ꯊꯣꯡꯉꯦ ꯎꯁꯣꯏ ꯑꯀꯡꯕꯗꯣ
ꯑꯣ ꯑꯣ ꯎꯁꯣꯏ ꯑꯀꯪꯕꯗꯨꯁꯨ ꯏꯔꯣꯝꯕ ꯌꯥꯝ ꯍꯥꯎꯕꯅꯦ
ꯍꯣꯏ
ꯀꯩꯅꯣ ꯎꯁꯣꯏ ꯍꯥꯏꯔꯁꯨ ꯀꯩꯅꯣ ꯂꯩꯕꯗꯣ ꯄꯤꯛꯄꯗꯣ ꯈꯪꯕ꯭ꯔꯥ
ꯎꯝ ꯈꯪꯉꯦ
ꯑꯗꯣ ꯑꯗꯣ ꯍꯥꯎꯋꯦꯕꯀꯣ ꯀꯨꯀꯔꯗ ꯐꯖꯅ ꯀꯥꯝꯃꯒꯀꯣ ꯃꯄꯨꯝ ꯃꯄꯨꯝ ꯆꯥꯕꯗꯣ ꯍꯥꯎꯋꯦ
ꯑꯩꯗꯤ ꯁꯤꯡꯖꯨꯁꯨ ꯆꯥꯅꯤꯡꯉꯤꯗꯣ
ꯎꯝ ꯍꯥꯎꯋꯦ ꯑꯗꯨ ꯂꯣꯏꯅ ꯍꯥꯎꯋꯤꯗ ꯑꯗꯨꯗꯤ ꯀꯥꯡꯍꯧ ꯉꯧꯔꯁꯨꯀꯣ ꯆꯦꯡꯒꯨꯝ ꯃꯥꯟꯕꯅꯦ
ꯑꯈꯣꯏ ꯆꯦꯗ ꯑꯩꯗꯣ ꯑꯗꯨ ꯆꯥꯅꯤꯡꯉꯦ ꯊꯥꯔꯛꯑꯣ ꯍꯥꯏꯕꯅꯦꯕ ꯑꯗꯨ ꯍꯤꯟꯖꯥꯡ ꯍꯤꯟꯖꯥꯡꯕꯨꯗꯤ ꯊꯥꯔꯛꯄ ꯃꯥꯜꯂꯦ ꯃꯣꯏꯁꯦ ꯑꯗꯣ ꯑꯗꯨ ꯎꯁꯣꯏ ꯃꯆꯥꯗꯨꯗꯤ ꯌꯥꯎꯗ꯭ꯔꯦ ꯂꯧꯕ ꯆꯠꯄ ꯁꯪꯗ꯭ꯔꯦ ꯑꯗꯨꯒꯤ ꯑꯆꯧꯕꯗꯣ ꯑꯣꯏꯅ ꯊꯥꯔꯛꯈꯤꯕꯅꯤ ꯍꯥꯏ ꯑꯩꯅ ꯍꯩ ꯆꯥꯅꯤꯡꯉꯦ ꯍꯥꯏꯕꯒꯤ ꯍꯩꯅꯧꯁꯨ ꯑꯅꯤ ꯑꯍꯨꯝꯒꯨꯝꯕꯗꯤ ꯍꯥꯞꯄꯤꯈꯤꯕꯅꯤ ꯍꯥꯏ
ꯎꯝ
ꯅꯪꯅꯤꯀꯣ ꯂꯐꯣꯏ ꯄꯥꯝꯃꯦ ꯍꯥꯏꯕꯗꯣ
ꯍꯣꯏ
ꯂꯐꯣꯏꯁꯨ ꯊꯥꯔꯛꯑꯦ ꯍꯥꯏ
ꯎꯝ
ꯖꯤꯍꯥꯖꯤꯗꯣ
ꯑꯣ ꯑꯣ ꯑꯩꯈꯣꯏꯒꯤ ꯂꯐꯣꯏꯗꯤ ꯀꯔꯤ ꯍꯥꯏꯁꯤꯔ ꯍꯥꯎꯇꯕ ꯖꯥꯠꯇꯣ ꯌꯥꯝ ꯆꯥꯎ ꯆꯥꯎꯕꯗꯣ ꯑꯗꯨꯃꯥꯏ ꯇꯧꯋꯦꯕ
ꯑꯩꯈꯣꯏꯗꯤ ꯑꯗꯨꯃꯥꯏꯅ ꯇꯧꯗꯦ ꯌꯥꯝ ꯊꯨꯝꯃꯦ ꯄꯤꯛꯑꯁꯨ
ꯎꯝ
ꯑꯩꯗꯣ ꯆꯨꯖꯥꯛ ꯆꯥꯅꯤꯡꯉꯦ ꯍꯥꯏꯕꯒꯤ ꯃꯣꯏꯗꯣ ꯀꯩꯅꯣ ꯆꯤꯡꯒꯤ ꯂꯩꯌꯦꯗꯅ
ꯑꯧ ꯍꯣꯏ ꯍꯣꯏ
ꯑꯍꯥꯎꯒꯤꯗꯣ ꯑꯗꯨ ꯊꯥꯔꯛꯑꯦ ꯍꯥꯏ ꯑꯗꯨꯒꯤ ꯑꯩ ꯉꯥꯏꯕ ꯉꯝꯗ꯭ꯔꯤꯅꯦ ꯍꯧꯖꯤꯛ ꯂꯧꯕ ꯆꯠꯄꯁꯨ ꯁꯪꯗꯦ
ꯎꯝ
ꯑꯗꯨ ꯑꯗꯨ ꯂꯧꯕ ꯆꯠꯄꯗꯣ ꯑꯩꯈꯣꯏ ꯆꯠꯄ ꯇꯥꯕꯅꯦꯕ ꯑꯗꯣ ꯂꯥꯞꯄꯦꯕ ꯕꯖꯥꯔ ꯕꯖꯥꯔ ꯌꯥꯎꯔꯒ ꯕꯖꯥꯔ ꯇꯥꯅ ꯆꯠꯇꯣꯏꯅꯦꯕ
ꯎꯝ ꯍꯣꯔꯦꯟ ꯀꯣꯏꯕ ꯑꯣꯏꯅ ꯆꯠꯂꯨꯅꯦ
ꯑꯁ ꯁꯪꯉꯣꯏ ꯍꯦꯟ ꯑꯅꯥꯕ ꯌꯥꯎꯕꯗꯨꯒ ꯑꯩꯅ ꯑꯃꯨꯛ ꯑꯩꯒꯤ ꯊꯕꯛ ꯆꯠꯇꯣꯏꯗꯨꯒ ꯉꯥꯏꯍꯥꯛ ꯂꯩꯔꯗꯤ ꯑꯃꯨꯛ ꯁ꯭ꯀꯨꯜ ꯁꯨꯇꯤ ꯊꯥꯕ ꯑꯗꯨ ꯂꯧꯕꯃꯨꯛ ꯆꯠꯈ꯭ꯔꯅꯦꯕ ꯍꯥꯜꯂꯥꯛꯑꯗꯤ ꯀꯨꯏꯗꯕꯤꯗꯥ ꯑꯩ ꯀ꯭ꯂꯥꯁꯇ ꯑꯃꯨꯛ ꯆꯠꯈ꯭ꯔꯅꯤ
ꯑꯎꯝ
ꯊꯕꯥꯛꯄꯨꯗꯤ ꯎꯗꯕ ꯊꯕꯥꯛ ꯉꯗ ꯍꯨꯃꯥꯡ ꯊꯣꯛꯇꯕ ꯊꯕꯛ
ꯑꯣꯏꯔꯅꯤ
ꯆꯥꯛ ꯆꯔꯥꯕꯣ ꯅꯡꯗꯤ
ꯆꯥꯗ꯭ꯔꯤ ꯏꯃꯥꯈꯣꯏꯗꯤ ꯆꯥꯈ꯭ꯔꯦ ꯉꯁꯥꯏ
ꯏꯟꯖꯥꯡꯅꯣ
ꯅꯪ ꯀꯩꯅꯣꯅꯦ ꯍꯪꯒꯥꯝ ꯑꯀꯡꯕꯗꯣ ꯑꯗꯨ ꯇꯧꯕꯤꯌꯦꯕ ꯑꯩꯅ
ꯑꯩꯗꯤꯀꯣꯟ ꯑꯁꯤꯒꯨꯝꯕ ꯅꯨꯃꯤꯠꯇ ꯇꯤꯒꯩꯅꯣ ꯆꯒꯦꯝꯄꯣꯝꯕ ꯊꯣꯡꯕꯗꯣ ꯆꯥꯅꯤꯡꯗꯦ ꯇꯜꯂꯦ
ꯑꯗꯨ ꯑꯣꯏꯔꯁꯨ ꯎꯄꯥꯏ ꯂꯩꯇꯦ ꯏꯟꯁꯥꯡ ꯆꯥꯟꯅꯤꯉꯥꯏ ꯑꯝꯐꯥꯎ ꯂꯩꯇꯦ
ꯑꯩ ꯍꯥꯏꯗꯤ ꯎꯝ ꯅꯨꯃꯤꯠꯇꯨ ꯐꯔꯗꯤ ꯐꯕ ꯑꯁꯤꯒꯨꯝꯕ ꯅꯣꯡ ꯆꯨꯕ ꯅꯨꯃꯤꯠ ꯇ ꯆꯒꯦꯝ ꯄꯣꯝꯕꯒꯨꯝꯕ ꯊꯣꯡꯕꯗꯣ
ꯇꯜꯂꯦ ꯅꯪ ꯍꯥꯏꯕꯤꯕꯗꯒꯤ
ꯑꯩꯗꯤ ꯆꯥꯅꯤꯡꯗꯦ
ꯀꯩꯅꯣ ꯏꯪꯈꯣꯜꯗꯗꯤ ꯂꯩꯌꯦꯕꯀꯣ ꯑꯗꯨ ꯑꯣꯏꯔꯁꯨ ꯅꯣꯡ ꯆꯨꯕꯒꯤ ꯌꯥꯝ ꯇꯜꯂꯦꯕ ꯆꯠꯅꯤꯡꯉꯥꯏꯗꯣ
ꯅꯣꯏꯒꯤ ꯏꯪꯈꯣꯜꯗꯣ ꯀꯩꯅꯣ ꯃꯣꯔꯣꯛ ꯌꯥꯝ ꯄꯥꯟꯕ ꯃꯥꯜꯂꯦꯀꯣ
ꯃꯣꯔꯣꯛꯇꯣ ꯄꯥꯜꯂꯦ ꯍꯧꯖꯤꯛꯇꯤ ꯂꯩꯇ꯭ꯔꯦ ꯍꯥꯏꯕꯗꯤ ꯀꯨꯝꯁꯤꯒꯤ ꯅꯠꯇꯦꯕ ꯄꯥꯟꯕꯗꯣ ꯀꯨꯝꯁꯤꯒꯤ ꯅꯠꯇꯕꯒꯤꯅꯦ
ꯑꯣ
ꯑꯗꯨꯒꯤ ꯀꯨꯝꯁꯤꯒꯤ ꯅꯠꯇꯦ ꯍꯀꯨꯝꯒꯤꯅꯦꯕ ꯑꯗꯨꯒꯤ ꯉꯟꯅꯁꯨ ꯄꯥꯜꯂꯦ ꯍꯦꯛꯄꯗꯣ ꯑꯍꯨꯝ ꯑꯍꯨꯝ ꯃꯔꯤꯔꯛ ꯑꯣꯏꯔꯝꯃꯅꯤ ꯍꯦꯛꯄꯗꯣ ꯂꯩꯇ꯭ꯔꯦ
ꯁꯥꯔꯕꯅꯦꯀꯣ ꯃꯣꯔꯣꯛꯇꯣ
ꯎꯝ ꯌꯥꯝ ꯁꯥꯔꯦ ꯄꯤꯛꯑꯁꯨ ꯀꯣ
ꯎꯝ ꯄꯤꯛꯄꯗ ꯁꯥꯕꯅꯦ ꯑꯆꯕꯗ ꯅꯀꯣ ꯁꯥꯗꯕꯅꯦ ꯊꯨꯝꯕꯅꯦ
ꯎꯝ ꯑꯗꯨꯃꯥꯏꯅ ꯇꯧꯋꯦ ꯍꯣꯔ ꯃꯣꯔꯣꯛꯄꯨꯗꯤ ꯂꯩꯗ꯭ꯔꯁꯨ ꯌꯥꯔꯦ ꯑꯩꯈꯣꯏꯗꯤ ꯑꯗꯨꯝ ꯈꯤꯇꯪ ꯈꯤꯇꯪ ꯆꯥꯅꯕꯗꯤꯀꯣ
ꯑꯩꯈꯣꯏꯗꯤ ꯑꯀꯥꯡꯕ ꯄꯥꯎ ꯂꯩꯇ꯭ꯔꯦ ꯑꯀꯥꯡꯕꯗꯨꯁꯨ ꯀꯩ ꯍꯥꯏꯁꯤꯔꯥ ꯑꯇꯦꯛꯄꯗꯨꯅ ꯀꯪꯕꯒꯤꯔ ꯀꯥꯟꯗ ꯃꯅꯝ ꯑꯃ ꯅꯝꯃꯤ
ꯎꯝ ꯃꯣꯔꯣꯛ ꯑꯀꯪꯕꯁꯨ ꯃꯁꯛ ꯐꯖꯕꯗꯨꯅ ꯍꯥꯎꯕꯅꯦ ꯌꯥꯝ ꯉꯥꯡꯕꯗꯨꯀꯣ
ꯍꯣꯏ ꯑꯗꯨ ꯅꯠꯇꯦꯕ ꯑꯩꯈꯣꯏꯒꯤꯗꯣ ꯌꯥꯝ ꯄꯥꯔꯒ ꯀꯩꯅꯣ ꯇꯧꯕꯗꯣ
ꯑꯗꯨꯅ ꯍꯥꯡꯕꯅꯤ ꯑꯣ ꯑꯣ ꯐꯪꯉ
ꯑꯗꯨ ꯑꯣꯏꯕꯒꯤ ꯃꯣꯔꯣꯛ ꯃꯦꯠꯂꯁꯨ ꯅꯝꯊꯤꯑꯦꯕ
ꯎꯝ
ꯃꯥꯃ ꯃ ꯅꯅꯥꯝꯨ
ꯃꯔ ꯀꯩꯅꯣ ꯎꯝ ꯃꯣꯔꯣꯛ ꯑꯇꯦꯛꯄꯁꯨ ꯅꯠꯇꯕ ꯌꯥꯝꯅ ꯄꯤꯛꯇ꯭ꯔꯨ ꯄꯤꯛꯄ ꯃꯣꯔꯣꯛ ꯑꯃ ꯂꯩꯕꯅꯦ ꯆꯦꯡꯒꯤ ꯃꯔꯨꯗꯧꯅ
ꯑꯣ ꯑꯣ ꯃꯆꯥ ꯃꯆꯥ ꯀꯣ
ꯃꯆꯥ ꯑꯃꯆꯥ ꯑꯗꯨꯗꯣ ꯑꯁ ꯃꯨꯟꯕꯈꯥꯏꯗꯣ ꯑꯣ ꯑꯣ ꯃꯔꯨ ꯌꯥꯝꯕꯗꯣ ꯌꯥꯝ ꯄꯦꯛꯕ ꯑꯗꯨꯗꯣ ꯂꯧꯔꯦꯗꯅ ꯂꯧꯔ ꯀ ꯍꯥꯟꯅ ꯎꯝ ꯀꯩꯅꯣ ꯊꯥꯎꯗ ꯉꯧꯊꯣꯛꯑꯦ ꯊꯥꯎꯗ ꯉꯥꯎꯊꯣꯛꯄ ꯃꯇꯝꯗ ꯉꯥꯔꯤ ꯉꯥꯔꯤꯁꯨ ꯈꯤꯇꯪ ꯉꯥꯕꯦ ꯄꯤꯌꯥꯁꯀꯨꯝꯕ ꯆꯅꯝꯒꯨꯝꯕꯗꯣ ꯈꯔ ꯐꯖꯅ ꯉꯧꯊꯣꯛꯑꯒꯀꯣ ꯁꯨꯔꯒ ꯆꯥꯎ ꯑꯩꯁ ꯌꯥꯝ ꯍꯥꯎꯕꯅꯦ ꯃꯍꯥꯎꯗꯤꯀꯣ ꯍꯥꯏꯅꯤꯡꯉꯥꯏ ꯂꯩꯇ꯭ꯔꯦ ꯆꯥꯛ ꯌꯥꯝ ꯆꯪꯕꯅꯦꯕ ꯑꯗꯨ ꯂꯩꯇꯕ
ꯑꯩꯗꯤ ꯃꯣꯔꯣꯛ ꯆꯥꯕ ꯌꯥꯗꯦ ꯅꯨꯡꯁꯤꯌꯦ ꯁ꯭ꯀꯨꯜꯗ ꯂꯩꯔꯤꯉꯩꯗ ꯑꯩꯈꯣꯏꯅ ꯁꯤꯡꯖꯨ ꯍꯦꯛ ꯍꯦꯛ ꯆꯥꯕꯗꯣ
ꯑꯥ ꯑꯗꯨꯅꯦ ꯍꯟꯗꯛꯇꯤꯀꯣ ꯁꯤꯡꯖꯨ ꯐꯥꯎ ꯆꯥꯗ꯭ꯔꯦ ꯍꯥꯏꯌꯦ
ꯀꯔꯤꯒꯤ
ꯌꯥꯝ ꯂꯤꯛꯄ ꯃꯥꯜꯂꯦꯕ ꯑꯗꯨ ꯃꯇꯝꯗꯗꯤ ꯑꯩꯈꯣꯏꯗꯤ ꯑꯗꯨꯝ ꯆꯥꯅꯤꯡꯉꯗꯤ ꯄꯨꯔꯛꯑꯒ ꯑꯗꯨꯝ ꯆꯥꯏꯗꯅꯀꯣ
ꯎꯝ
ꯍꯧꯖꯤꯛ ꯃꯇꯝꯗꯤ ꯑꯗꯨ ꯅꯠꯇ꯭ꯔꯦ ꯍꯥꯏꯌꯦ
ꯑꯩꯈꯣꯏꯅ ꯆꯥꯅꯤꯡꯉꯩꯗ ꯑꯩꯈꯣꯏ ꯄꯨꯔꯛꯑꯒ ꯆꯥꯕꯗꯨꯗꯤ ꯃꯣꯏ ꯊꯤꯡꯕꯩ ꯁꯨ ꯀꯅꯥꯗꯦꯅ ꯃꯣꯏꯒꯤ ꯅꯠꯇꯦꯗꯅ
ꯑꯗꯨꯅꯤ ꯍꯣꯏ ꯃꯣꯏꯗꯤ ꯍꯧꯖꯤꯛꯇꯤ ꯑꯗꯨꯃꯥꯏꯅ ꯆꯥꯗ꯭ꯔꯦ ꯍꯥꯏ ꯆꯥ ꯐꯥꯎꯀꯣ
ꯎꯝ
ꯌꯥꯝ ꯍꯥꯎꯇꯦ ꯍꯥꯏꯌꯦ
ꯑꯩꯗꯤ ꯃꯨꯗ
ꯆꯥꯛ ꯌꯥꯝ ꯌꯥꯝ ꯂꯥꯝꯃꯦ ꯍꯥꯏꯌꯦ ꯑꯩꯈꯣꯏ ꯏꯆꯦꯗꯣ ꯇꯧꯋꯤꯗꯅ
ꯎꯝ
ꯃꯥ ꯍꯥꯏꯌꯦ ꯑꯁ ꯆꯥꯛ ꯂꯩꯕ꯭ꯔꯥ ꯆꯥꯛ ꯌꯥꯝ ꯂꯥꯝꯃꯦ ꯍꯥꯏ ꯑꯗꯨꯃꯥꯏꯅ ꯅꯣꯏꯒꯤ ꯑꯆꯥꯄꯣꯠꯒꯨꯝꯕ ꯄꯤꯌꯣ ꯄꯤꯗ꯭ꯔꯣ ꯍꯥꯏ ꯑꯁ ꯆꯪꯒꯥꯥꯡꯒꯨꯝꯕ ꯀꯅꯣ ꯅꯣꯡꯃ ꯑꯗꯨꯝ ꯇꯧꯗꯕ ꯅꯨꯃꯤꯠꯁꯨ ꯂꯩꯌꯦ ꯑ ꯌꯥꯝ ꯋꯥꯏꯑꯦꯅꯥ ꯍꯥꯏ
ꯑꯗꯨꯗꯤ ꯃꯣꯏ ꯃꯣꯏꯒꯤ ꯇꯤꯐꯤꯟ ꯄꯨꯔꯒ ꯆꯠꯄꯤ ꯌꯥ ꯍꯥꯏꯅ ꯃꯣꯏꯁꯨ
ꯎꯝ ꯑꯗꯨꯁꯨ ꯇꯥꯟꯕ ꯑꯗ ꯅꯨꯄꯤꯗꯣ ꯈꯪꯗꯦ ꯑꯩꯁꯨ
ꯃꯣꯏꯗꯣ ꯀꯩꯅꯣ ꯆꯥꯒꯨꯝꯕ ꯅꯨꯡꯊꯤꯗ ꯄꯤꯗ꯭ꯔꯗꯤ ꯑꯗꯨꯒꯤ ꯃꯍꯨꯠꯇ ꯄꯩꯁꯥꯗꯣ ꯂꯨꯄꯥ ꯆꯥꯃ ꯆꯅꯤ ꯑꯣꯏꯒꯦꯔꯥ ꯑꯃꯨꯛ ꯍꯥꯞꯆꯤꯜꯂꯒꯀꯣ ꯑꯗꯨ ꯇꯧꯕ ꯌꯥꯏ ꯑꯗꯨꯅ ꯃꯣꯏꯒꯤ
ꯑꯃꯗꯨꯗꯤꯀꯣ ꯈꯪꯕ꯭ꯔꯥ ꯃꯗꯨꯗꯤ ꯑꯅꯥꯟꯕꯤ ꯃꯃꯤꯡꯗꯣ
ꯑꯥ
ꯑꯗꯣ ꯑꯗꯨ ꯅꯨꯄꯤꯗꯨꯗꯤ ꯀꯩꯅꯣ ꯎꯝ ꯃꯣꯃꯣꯒꯨꯝꯕ ꯆꯧꯒꯨꯝꯕ ꯇꯧꯋꯦ ꯍꯥꯏꯌꯦ ꯑꯗꯨ ꯂꯩꯔꯦ ꯑꯗꯨꯝ ꯆꯥꯏ ꯍꯥꯏ
ꯃꯥꯗꯤ ꯌꯥꯝ ꯄꯩꯁꯥ ꯇꯥꯥꯟꯕ ꯍꯥꯏꯌꯦꯩꯅ
ꯑꯗꯨꯅꯦ ꯃꯣꯏꯗꯤ ꯀꯩꯅꯣ ꯁꯤꯠꯁꯨ ꯌꯥꯝ ꯁꯤꯠꯂꯦ ꯍꯥꯏ ꯑꯉꯥꯡꯈꯩꯀꯣ ꯌꯥꯝꯇ ꯄꯥꯝꯅꯕꯅꯤꯅ ꯃꯣꯃꯣ ꯍꯥꯏꯈ꯭ꯔꯗꯤ ꯑꯉꯥꯡꯁꯤꯡꯗꯤ ꯑꯗꯨꯝ ꯄꯥꯝꯃꯤꯗꯨꯅꯤ ꯆꯧ ꯍꯥꯏꯈ꯭ꯔꯗꯤ
ꯑꯗꯣ ꯁ꯭ꯀꯨꯜꯗ ꯈꯪꯅꯦꯗ
ꯈꯪꯗꯦ ꯑꯩꯁꯨ
ꯆꯍꯤ ꯆꯍꯤꯒꯤ ꯐꯔꯛꯀꯗ꯭ꯔꯥ ꯈꯜꯂꯒ
ꯑꯗꯨꯅꯦ ꯍꯣꯏ ꯃꯣꯏꯁꯨ ꯀꯩꯅꯣ ꯇꯧꯕ ꯑꯣꯏꯔꯝꯅꯤ ꯐꯖꯅꯀꯣ ꯁ꯭ꯀꯨꯜꯒꯤ ꯅꯤꯌꯣꯝ ꯈꯪꯗꯕꯒꯤꯅꯦꯕ ꯃꯣꯏꯗꯣ
ꯃꯣꯏꯗ ꯀꯩꯅꯣ ꯀ꯭ꯂꯥꯁꯇꯣ ꯋꯥꯅ ꯂꯧꯔꯤꯕꯅꯤꯅ ꯄꯩꯁꯥꯁꯨ ꯐꯖꯅ ꯄꯤꯕ ꯌꯥꯏꯑꯕ
ꯑꯗꯨꯅꯦ ꯑꯩꯈꯣꯏ ꯑꯇꯣꯞꯄ ꯁ꯭ꯀꯨꯜꯗꯗꯤꯀꯣ ꯆꯥꯒꯨꯝꯕꯁꯦ ꯐꯖꯅ ꯄꯤ ꯍꯥꯏꯌꯦ ꯑꯆꯥꯄꯣꯠꯀꯨꯝꯕꯁꯦ
ꯃꯣꯏꯅ ꯇꯧꯔꯤꯁꯦ ꯃꯣꯏꯒꯤ ꯃꯣꯃꯣꯒꯨꯝꯗꯣ ꯁꯤꯠꯅꯤꯡꯉꯥꯏ ꯅꯨꯡꯊꯤꯟꯒꯤ ꯆꯥꯒꯨꯝꯕꯗꯣ ꯐꯖꯅ ꯄꯤꯗꯕ ꯑꯣꯏꯔꯝꯅꯤ
ꯈꯪꯗꯦ ꯑꯗꯨꯒꯤꯔꯥ ꯌꯥꯝ ꯇꯣꯡꯉꯥꯜꯂꯦꯗ ꯑꯇꯩꯒꯤ ꯎꯝ ꯃꯥꯟꯅꯗꯦ ꯃꯣꯏꯁꯦ
ꯃꯣꯏꯁꯨ ꯋꯥꯅ ꯇꯧꯔꯤꯕꯅꯤꯅꯀꯣ ꯐꯖꯅ ꯇꯧꯕꯤꯕ ꯌꯥꯏ ꯃꯣꯏꯅ ꯇꯧꯕꯤꯅꯤꯡꯗ꯭ꯔꯗꯤ ꯑꯣꯖꯥꯁꯤꯡꯗꯣ ꯃꯣꯏ ꯃꯣꯏ ꯇꯤꯐꯤꯟ ꯄꯨꯔꯛꯑꯒ ꯃꯣꯏ ꯃꯃꯥꯡꯗ ꯆꯥꯕ ꯑꯗꯨꯁꯨ ꯏꯀꯥꯏꯕ ꯊꯣꯛꯑꯣꯏꯅꯦ ꯃꯣꯏꯗꯤ
ꯍꯣꯏ ꯈꯪꯉꯣꯏ ꯃꯣꯏꯅ ꯑꯃꯨꯛ ꯆꯥꯒꯅꯤ ꯑꯗꯨ ꯁꯤꯡꯖꯨꯒꯨꯝꯕ ꯇꯧꯔꯗꯤꯀꯣ ꯑꯃꯨꯛ ꯆꯥꯗꯣꯏ
ꯆꯥꯅꯤꯉꯥꯏꯗ ꯃꯕꯨꯛ ꯂꯥꯎꯕ ꯃꯣꯏꯗꯣ
ꯎꯝ
ꯍꯧꯖꯤꯛꯀꯥꯟꯅ ꯁ꯭ꯀꯨꯜꯗ ꯀꯅꯥꯅ ꯂꯩꯕ꯭ꯔꯥꯀꯣ ꯌꯨꯝ ꯀꯀꯩꯅ ꯁꯦꯡꯕꯗꯣ
ꯎꯝ ꯁ꯭ꯀꯨꯜ ꯌꯦꯡꯁꯤꯟꯕ ꯅꯨꯄꯥ ꯑꯃ ꯂꯩꯗꯅ
ꯑꯥ
ꯃꯣꯏ ꯃꯣꯏ ꯑꯗꯨꯝ ꯂꯩꯕ ꯃꯥꯜꯂꯦ ꯑꯣꯖꯥꯁꯤꯡꯁꯨ ꯑꯗꯨꯝ ꯂꯩ ꯍꯥꯏꯌꯦ
ꯑꯣ ꯊꯥꯏꯅ ꯂꯩꯕ ꯅꯨꯄꯥꯗꯣ
ꯅꯠꯇꯦ ꯑꯗꯨꯗꯤ ꯎꯝ ꯌꯥꯗꯦꯍꯦ ꯌꯥꯅꯗꯦ ꯃꯣꯏꯒ ꯑꯗꯨꯏ ꯆꯈ꯭ꯔꯦ